ꯍꯜꯂꯣ
ꯏꯇꯥꯎ
ꯇꯥꯎ ꯐꯖꯕꯒꯤ ꯍꯧꯔꯛꯐꯝ
ꯍꯥꯎ ꯏꯇꯥꯎ ꯏꯇꯥꯎꯅ ꯑꯃꯨꯛ ꯐꯖꯄꯦꯛ ꯍꯔꯥꯎꯐꯝꯃꯤ ꯍꯦꯛ
ꯃꯊꯛꯇ ꯂꯩꯕꯗ ꯑꯗꯨ ꯈꯤꯇꯪ ꯍꯦꯟꯒꯠꯂ ꯍꯦꯛ ꯃꯊꯛꯇ ꯂꯩꯕꯗ ꯑꯁꯪꯗꯦꯗ ꯑꯩꯈꯣꯏ ꯑꯗꯨꯝ ꯄꯪꯁꯥ ꯊꯥꯒꯠꯅꯔ ꯂꯣꯏꯔꯦꯅꯦꯍ
ꯑꯩꯈꯣꯏ ꯊꯥꯅ ꯂ ꯂꯩ ꯀꯦꯗꯔꯣ
ꯑꯗ ꯃꯤꯅ ꯊꯥꯒꯠꯄꯗꯨꯗꯤ ꯐꯖꯩ ꯍꯥꯏꯔꯒꯁꯨ ꯐꯖꯩꯗꯪ ꯍꯥꯏꯔ ꯇꯣꯛꯈꯤꯅꯤ ꯑꯩꯈꯣꯏꯅ ꯍꯥꯏꯔꯗꯤ ꯊꯤꯅ ꯐꯖꯌꯦ ꯍꯥꯏꯔꯨꯖꯥꯠꯅꯤ
ꯎꯝ
ꯑꯣꯏ ꯃ ꯑꯗꯨ ꯊꯒ ꯃꯊꯧ ꯇꯥꯗꯦꯕ ꯀꯩꯅꯣꯗꯣꯏꯅꯣ ꯑꯗꯨꯗꯤ ꯃꯤ ꯃꯤꯅ ꯍꯥꯏꯕ ꯑꯗꯨꯒꯤ ꯋꯥ ꯆꯠꯅ ꯂꯩ ꯌꯥꯕ ꯅꯠꯇꯦ
ꯌꯥꯕꯅ
ꯄꯩꯁꯥ ꯅꯨꯡꯁꯥ ꯂꯩꯇ꯭ꯔꯦ ꯑꯋꯥꯕ ꯇꯥꯔꯦ ꯅꯣꯡ ꯆꯨꯕꯁꯨ ꯑꯩꯈꯣꯏ ꯅꯣꯏ ꯃꯔꯨꯞꯇꯤ ꯃꯇꯦꯡ ꯄꯥꯡꯒꯅꯤ ꯃꯤꯅ ꯄꯥꯡꯉꯣꯏ ꯍꯥꯏꯕ ꯑꯗꯨꯅ ꯑꯩꯈꯣꯏ ꯃꯆꯦꯟ ꯊꯒꯠꯅ ꯅꯠꯇꯦ ꯅꯠꯇꯦ ꯅꯠꯇ ꯑ ꯑꯈꯣꯏꯁꯦꯦ ꯍꯥꯏꯒꯠꯅꯕ ꯃꯇꯦꯡ ꯄꯥꯡꯅꯕ ꯃꯔꯨ ꯑꯣꯏꯕ꯭ꯔꯥꯅꯦ
ꯌꯥꯝ ꯊꯤꯅ ꯅꯣꯏ ꯏꯇꯥꯎ
ꯏ ꯉꯁꯤꯕꯨ ꯀꯩ ꯀꯩꯇꯪ ꯇꯧꯁꯟꯒꯦ ꯕꯣꯡ ꯕꯣꯡ ꯀꯥꯏꯗꯤ ꯆꯦ ꯁꯦꯒꯥꯏꯁꯤ ꯇꯧꯕ꯭ꯔꯣ
ꯑꯁ ꯄꯕꯣꯝꯕꯣꯝ ꯀꯥꯏꯕꯩ ꯆꯦꯛ ꯆꯦꯒꯥꯏꯕꯩ ꯇꯧꯕꯗ ꯑꯁ ꯑꯩꯁꯦ ꯉꯁꯤ ꯃꯔꯤꯔꯛ ꯁꯨꯔꯦꯅꯤꯗꯣ
ꯍꯥꯎꯩ ꯑ ꯆꯔꯦꯖꯑꯣ ꯅꯨꯡꯉꯥꯏ ꯇ
ꯀꯥ ꯍꯦꯟꯅ ꯋꯥꯕ ꯍꯥꯏꯗꯨ ꯑꯣꯏꯔꯦꯅꯦ ꯀꯥ ꯍꯦꯟꯅ ꯋꯥꯕ ꯍꯥꯏꯗꯨ ꯑꯣꯏꯔꯦ ꯍꯧꯖꯤꯛ
ꯑ ꯀ꯭ꯂꯥꯁ ꯁꯚꯦꯟ ꯑꯥꯏꯠ ꯀ ꯍꯪꯉꯤꯗ ꯑꯗꯨꯒꯤ ꯑꯋꯥꯕꯗꯣꯌꯣꯛ
ꯎꯝꯍꯨ ꯏꯁ ꯃꯥꯒꯤ ꯀꯞꯄꯩ ꯋꯥꯔꯤꯗꯣ
ꯃꯌꯥꯝ ꯆꯥꯁꯤꯜꯂꯨꯔꯒ
ꯀꯞꯈꯤꯕꯩ ꯋꯥꯔꯤꯗꯣ ꯍꯤ
ꯁꯤ ꯅꯥꯃꯟꯗꯅ ꯇꯨꯝꯕꯕꯧ ꯉꯝꯗꯕꯤ ꯑꯁ ꯑꯣꯏꯗ ꯆꯦꯞꯄꯦ ꯌꯥꯗꯕꯤ ꯌꯦꯠꯇ ꯆꯦꯞꯄꯦ ꯅꯥꯕꯤ ꯑꯗꯨꯝ ꯇꯧꯔ ꯂꯩ
ꯚꯤꯝꯒꯤ ꯅꯣꯡꯈꯠꯂ ꯂꯩꯕꯤꯗꯣ
ꯑꯃꯨꯛ ꯂꯩ ꯑꯗꯨꯁꯨ ꯌꯥꯗꯦ ꯑꯁ ꯀꯞꯄꯅꯤꯍꯦ ꯃꯥꯃꯠꯇ
ꯑꯩꯈꯣꯏꯒꯤ ꯚꯤꯝꯅ ꯀꯩꯂꯥꯁ ꯀꯣꯏ ꯆꯠꯄꯗ ꯃꯍꯥꯗꯦꯕꯒꯤꯗ ꯆꯠꯄꯗ ꯆꯥꯖꯤꯜꯂꯛꯄꯗꯣ
ꯆꯂ ꯅꯣꯡꯈꯠꯂ ꯆꯦꯜꯂꯦꯗꯣ ꯑꯗ ꯑꯩ ꯆꯦꯟꯒꯗꯕ ꯉꯝꯗꯕ ꯇꯧꯔꯤꯖꯦ ꯎꯝ
ꯏꯆꯥꯎꯅ ꯑꯃꯨꯛ ꯆꯦꯟꯕꯁꯨ ꯉꯝꯗꯕ
ꯌꯥꯝ ꯋꯥꯒꯤꯕ ꯍꯥꯏꯇꯥꯔꯦꯅꯦ ꯏꯁꯥꯖꯤꯗ ꯑꯗꯨꯅ ꯑꯍꯥꯎꯕ ꯊꯣꯡꯉꯦꯅ ꯍꯦꯟꯖꯤꯟꯅ ꯆꯥꯁꯤꯟꯕꯗꯤ ꯌꯥꯝꯅ ꯋꯥꯕꯅꯤ ꯍꯥꯏꯇꯥꯔꯦ
ꯃꯥꯅꯤ ꯃꯥꯅꯤ ꯏꯇꯥꯎ ꯆꯥꯔꯣꯏ ꯁꯤꯗꯩꯗꯤ ꯈꯔ ꯂꯦꯞꯄꯒꯦ ꯑꯃꯨꯛ
ꯂꯦꯞꯄꯣ ꯂꯦꯞꯄꯣ ꯀꯩꯗꯧꯗꯨꯢꯅꯣ ꯑꯁ ꯎꯝ ꯍꯦꯟꯅ ꯁꯨꯝ ꯆꯥꯁꯤꯜꯂꯦ ꯁꯛꯇꯤ ꯁꯨꯝ ꯐꯖꯊꯣꯛꯂꯛꯑꯦ
ꯎꯝ
ꯌꯥꯗ꯭ꯔꯦꯕ
ꯏꯇꯥꯎ ꯀꯩꯗꯣꯢꯅꯣ ꯕꯣ
ꯑꯁ ꯍꯩꯅꯤꯡꯇꯦ ꯐꯣꯟ ꯌꯦꯡꯉꯝꯕꯅꯦ ꯐꯣꯟ ꯁꯨꯝ ꯐꯦꯁꯕꯨꯛ ꯑꯃꯨꯛ ꯄꯥꯏ ꯏꯟꯁꯇꯥꯒ꯭ꯔꯝ ꯑꯃꯨꯛ ꯄꯥꯏ ꯌꯨ ꯇ꯭ꯌꯨꯞ ꯑꯃꯨꯛ ꯌꯦꯡ ꯅꯣꯡꯃꯒꯤ
ꯑꯦ ꯇꯧꯒꯗꯕꯅꯤ ꯇꯧꯒꯗꯕꯅꯤ ꯅꯣꯡꯃꯒꯤ ꯁꯤꯟ ꯊꯥꯖꯦ ꯄꯥꯍꯧꯗ ꯌꯥꯗꯦ
ꯎꯝ ꯅꯣꯡꯃꯩ ꯁꯤꯟꯊꯥ ꯂꯦꯄ ꯌꯥꯗꯦ
ꯁꯤꯟꯊꯥ ꯂꯦꯞꯄ ꯌꯥꯗꯦ ꯑꯗꯨꯅ ꯇꯧꯒꯗꯕꯅꯤ
ꯁꯤꯅꯤꯅꯦ ꯀꯥꯎꯔꯗꯤ ꯁꯣꯏꯔꯗꯤ ꯌꯥꯔꯣꯢꯗꯨꯏꯅꯤꯅꯦ ꯄꯨꯟꯁꯤ ꯂꯝꯕꯤꯗ ꯍꯥꯏꯗꯤ ꯑꯁꯣꯏꯕ ꯂꯥꯛ ꯀꯩꯅꯔꯁꯤ ꯌꯦꯉꯤ ꯅꯪ ꯑꯗꯨꯗꯤ ꯅꯧꯔꯒ ꯄꯨꯁꯤꯕꯤ ꯌꯥꯏ
ꯉꯥꯎ ꯄꯨꯁꯨ ꯌꯥꯏ ꯂꯥꯏꯔꯤꯛ ꯍꯥꯏꯔꯦ ꯂꯥꯏꯔꯤꯛꯇ ꯄꯪꯕꯥ ꯄꯥ ꯂꯩꯔꯗꯦ ꯂꯥꯏꯔꯤꯛ ꯄꯥ ꯉꯥꯎꯒꯤ ꯃꯤ ꯃꯌꯥꯝ ꯂꯩ
ꯂꯩ ꯂꯩ ꯂꯩ ꯂꯩ ꯄꯒꯦ ꯅ ꯃꯣꯏꯗ ꯃꯣꯏꯗꯗꯕ
ꯂꯥꯏꯔꯤꯛꯛꯇ ꯇꯥꯏꯄꯥꯥꯅꯤ ꯇꯣꯛ ꯁꯤꯗꯣꯛꯈ꯭ꯔꯦ ꯈꯜꯂꯣ ꯍꯌꯦꯡ ꯅꯣꯡꯉꯥꯂꯒ
ꯑꯗꯨꯗꯅꯦꯦ ꯏ ꯋꯥꯦ ꯇꯝꯕ ꯀꯃꯇꯤꯔ
ꯍꯤꯡꯉꯤꯔ ꯅꯨꯡꯉꯥꯏꯅ ꯅꯨꯡꯉꯥꯏꯅ ꯍꯤꯡꯉꯨꯕ
ꯃꯥꯅꯤ ꯃꯥꯅꯤ ꯃꯥ ꯀꯛꯅꯤꯡꯉꯥꯏ ꯌꯥꯎꯗ꯭ꯔꯕ ꯋꯥꯐꯝꯅꯦꯕ
ꯍꯣꯏꯅꯤꯗ ꯑꯗꯨꯅꯤꯗꯅꯦ ꯑꯩꯈꯣꯏꯒꯤꯗꯤ ꯑꯩꯈꯣꯏ ꯑ ꯑꯦ ꯂꯥꯏꯐꯥꯏꯗꯥꯕꯤ ꯅꯨꯡꯉꯥꯏ ꯂꯩꯕ ꯂꯣꯏꯔꯦ ꯑꯇꯩ ꯍꯧꯗ꯭ꯔꯁꯨ ꯅꯨꯡꯉꯥꯏ ꯂꯩꯕ ꯅꯨꯡꯉꯥꯏꯕ ꯏꯝ ꯏꯟ ꯂꯥꯏꯐ ꯍꯥꯏ ꯇꯥꯔꯗꯤ ꯅꯨꯡꯉꯥꯏꯕ
ꯀꯒꯥꯔꯤꯗꯣ ꯍꯔꯒ ꯅꯨꯡꯉꯥꯏꯌꯦꯦ ꯂꯩꯕ
ꯅꯨꯡꯉꯥꯏ ꯂꯩꯕ ꯑꯇꯩ ꯄꯥꯝꯗ꯭ꯔꯦ ꯑꯉꯥꯡ ꯑꯣꯏꯔꯤꯀꯥꯟꯗꯅ ꯑꯗꯨ ꯑꯣꯏꯕ ꯑꯗꯨ ꯑꯣꯏꯕ ꯋꯥꯗꯅꯤ ꯍꯥ
ꯑ ꯐꯁꯤ ꯐꯥꯗꯅ ꯀꯗ ꯍꯔꯒ ꯏꯁ ꯑꯩꯗꯤ ꯁꯤꯐꯥꯏ ꯑꯣꯏꯕ ꯄꯥꯝꯃꯤ ꯑꯥꯏ ꯑꯦꯁ ꯑꯣꯏꯅꯤꯡꯅꯤ ꯀꯒ ꯍꯧꯖꯤꯛꯇꯤ ꯍꯥꯎꯗꯗꯤ ꯇꯥꯔꯤ ꯇꯧꯣꯏꯅꯤ
ꯍꯧꯖꯤꯛꯇꯤ ꯅꯨꯡꯉꯥꯏ ꯂꯩꯕ ꯊꯕꯛꯁꯨ ꯁꯨꯗꯕ ꯊꯕꯛꯁꯨ ꯇꯧꯗꯕ ꯅꯨꯡꯉꯥꯏꯅ ꯂꯩꯊꯣꯛꯄ
ꯃꯤ ꯂꯩꯒ ꯋꯥ ꯃꯊꯛ ꯊꯪꯅꯒ ꯥꯛꯕꯗ ꯌꯥꯝꯝ ꯄꯜ ꯂꯩꯦ
ꯎꯝ
ꯇꯧꯔꯤꯅꯤ ꯨꯇꯥꯟꯁꯨ ꯇꯧꯗꯦ ꯈꯣꯠꯇꯦ ꯀꯥꯏꯅ ꯆꯩꯔꯛꯀꯅꯤ ꯍꯥꯏꯍ ꯊꯕꯛ ꯇꯧꯕ ꯍꯥꯏꯁꯤꯗꯤ ꯑꯩꯉꯣꯟꯗ ꯍꯦꯟꯅ ꯆꯥꯎꯕ ꯑꯃꯗꯤ ꯌꯥꯎꯔꯝꯅꯦꯕ ꯑꯗꯨꯅ ꯉꯥꯡꯉꯔꯒꯗꯤ ꯍꯌꯦꯡ ꯇ ꯂꯣꯏ ꯌꯥꯕꯥꯛ
ꯃꯥꯅꯤ ꯏꯇꯥꯎ ꯍꯥꯏꯗꯤ ꯌꯥꯝ ꯆꯨꯝꯃꯤ
ꯅꯁꯥꯏ ꯇ ꯊꯧꯁꯗ ꯄꯧꯁꯥꯗꯤꯦ ꯈꯣꯠꯇꯦ ꯅꯥꯁꯪꯒ ꯇꯧꯗꯦ ꯈꯣꯠꯇꯦ ꯀꯥꯏꯅ ꯆꯩꯔꯣ ꯃꯤꯅꯤꯅ ꯑꯩꯁꯨ ꯊꯕꯛꯁꯨ ꯇꯧꯕ ꯀꯣꯟꯇꯤꯁꯨ ꯆꯥꯕ ꯑꯗꯨ ꯑꯣꯏꯏꯗꯤ ꯁꯥꯎꯅꯤꯡꯟꯅꯕꯅꯤꯅꯍ ꯈꯟꯅꯔꯛꯄꯁꯨ ꯌꯥꯏ ꯍꯥꯏꯗꯤ ꯈ ꯅꯕ ꯁꯤꯗꯕꯨꯨꯛ ꯐꯠꯇꯦꯗꯅ ꯑꯗꯨꯁꯨ ꯍꯦꯛ ꯊꯣꯛꯍꯟꯅꯤꯡꯗꯅꯕ ꯍꯥꯏꯗꯤ ꯈꯅꯔꯝꯅꯤ ꯁꯥꯎꯅꯔꯅꯤꯅ ꯍꯦꯛ ꯑꯩꯁꯨ ꯏꯤ ꯍꯦꯛ ꯊꯤꯜꯂꯅꯤ ꯃꯥꯁꯨ ꯁꯥꯎꯅꯔꯅꯤ ꯊꯤꯜꯂꯅꯤ ꯑꯩꯈꯣꯏꯅꯤ ꯅꯪ ꯅꯥꯃꯤꯟꯅꯅꯤ
ꯃꯥꯅꯦ ꯃꯥꯅꯤ
ꯑ ꯐꯦꯦ ꯦ ꯈꯠꯅꯕꯁꯨ ꯄꯥꯝꯗꯦ ꯍꯧꯥꯎꯅꯕꯁꯨ ꯆꯜꯂꯤ ꯃꯤꯒꯤ ꯃꯈꯥꯗ ꯊꯕꯛ ꯇꯧꯕꯁꯨ ꯆꯜꯂꯤꯉꯥꯏ ꯐꯥꯏ ꯐꯖꯔ ꯋꯥꯗꯁꯤ ꯉꯥꯏ
ꯅꯨꯡꯉꯥꯜꯂꯦ ꯚꯥꯏꯁꯦ ꯐꯖꯕ ꯋꯥꯅꯦ ꯚꯥꯏ ꯄꯨꯟꯁꯤ ꯄꯥꯟꯗꯝ ꯀꯩꯅꯣ ꯅꯨꯡꯉꯥꯏ ꯂꯩꯕ
ꯃꯥꯗ ꯍ
ꯑꯣꯂꯤꯁꯇ ꯑꯦꯝ ꯑꯣꯝ ꯌ ꯌꯣꯜꯂ ꯅꯨꯡꯉꯥꯏꯅ ꯂꯩꯕ ꯆꯥꯔꯦ ꯍꯧꯕ ꯆꯥꯕ
ꯃꯤꯡ ꯃꯤꯡ ꯌꯨꯝꯗ ꯊꯣꯛꯣꯂꯣꯏ ꯑꯣꯜꯂꯁꯤꯔꯥꯅ ꯈꯜꯂꯤꯅꯦ ꯑꯩꯗ
ꯌꯥꯏ ꯌꯥꯏ ꯎꯗꯣꯛꯍꯗ
ꯌꯥꯔꯦꯗ
ꯌꯥꯗꯦꯒ ꯅ ꯆꯂꯂ ꯍꯥꯏꯇꯦ ꯅꯨꯡꯉꯥꯏ ꯈꯪꯗꯦꯗ ꯆꯥꯨ ꯑꯩꯈꯣꯏꯗꯤ ꯍꯦꯟꯅ ꯅꯨꯡꯉꯥꯏꯕ ꯃꯤꯁꯨ ꯂꯩꯔꯝꯒꯅꯤꯅꯦ
ꯍꯥꯥ
ꯑꯩꯈꯣꯏꯦꯅꯅꯨꯡꯉꯥꯏꯕ ꯃꯤ ꯂꯩꯔꯪꯒꯗ꯭ꯔꯥ
ꯂꯩꯔꯝꯃꯣꯏꯇꯩꯩꯇ ꯀꯗꯥꯏꯗꯒꯤꯩ ꯀꯔꯤ ꯂꯩꯔꯗꯣꯏꯅꯣ ꯑꯩꯈꯣꯏꯗꯤ ꯅꯨꯡꯉꯥꯏꯃꯤ
ꯀꯩꯁꯥ ꯄꯥꯏꯔꯤ ꯄꯁꯨ ꯅꯊꯥ ꯁꯥꯔ ꯑꯃꯅꯤꯅꯤ
ꯃꯊꯥ ꯁꯥꯗꯨꯅꯤ ꯄꯩꯁꯥꯁꯤ ꯀꯗꯥꯏꯗ ꯂꯣꯠꯁꯤꯒꯦ ꯀꯃꯥꯏꯅ ꯊꯝꯁꯤꯒꯦ ꯀꯃꯥꯏꯅ ꯂꯣꯏꯁꯤꯟꯁꯤꯒꯦ
ꯁꯤ ꯂꯩꯁꯕꯨ ꯂꯩꯁꯕꯤꯔ ꯑꯃꯨ ꯍ ꯇꯥꯛꯖꯕꯤꯔ ꯁꯤ ꯑꯗꯨꯅ ꯑꯃꯨ ꯑ ꯃ ꯃꯁꯥ ꯆꯉꯅꯤ ꯦ ꯌꯥꯏꯗ ꯑꯩꯈꯣꯏꯗꯤ ꯅꯨꯡꯉꯥꯏꯔꯅꯤꯛꯇ ꯑꯩ ꯂꯩꯔꯝ ꯈꯪꯗꯦ
ꯂꯩꯔꯣꯏ ꯂꯩꯔꯣꯏ ꯂꯩꯔꯣꯏ ꯂꯩꯔꯣꯏ ꯂꯩ ꯂꯩꯇꯦ ꯂꯩꯇꯦ
ꯎꯝ ꯆꯣꯝꯄꯔꯤ ꯑꯩꯈꯣꯏꯅ ꯄꯣꯛꯄ ꯏꯆꯥꯗꯨꯅꯒ ꯑꯣꯏꯔꯛꯀꯗ꯭ꯔꯥ
ꯍꯥꯏꯗꯤ ꯑꯩꯈꯣꯏꯅ ꯑꯃꯨꯛ ꯅꯨꯡꯉꯥꯏꯔ ꯂꯩꯕꯅꯤꯅ ꯃꯣꯏꯅ ꯑꯃꯨꯛ ꯍꯦꯟꯅ ꯑꯃꯨ ꯅꯨꯡꯉꯥꯏꯛꯇꯣꯏꯅꯦꯕ ꯑꯩꯈꯣꯏꯗꯩꯗꯤ ꯑꯃꯨꯛ
ꯁꯨꯝ ꯅꯨꯡꯉꯥꯏꯕ ꯍꯦꯟꯒꯠꯂꯛꯏ ꯃꯤꯗꯨꯗꯅ
ꯃꯥꯅꯦ ꯃꯥꯅꯦ
ꯑꯁ ꯑꯗꯨꯗꯤ ꯃꯣꯏꯗꯤ
ꯃꯣꯏꯅ ꯈꯔꯗꯤ ꯍꯦꯜꯂꯛꯑꯅꯤ ꯑꯗꯣ ꯑꯩꯈꯣꯏꯅ ꯄꯨꯂꯞ ꯅꯨꯡꯉꯥꯏꯊꯣꯛ ꯂꯣꯏꯔꯦ ꯂꯣꯏ
ꯃꯣꯏ ꯃꯣꯏ ꯁꯔꯨꯛꯁꯨ ꯃꯣꯏ ꯁꯔꯨꯛꯁꯨ ꯑꯩꯈꯣꯏꯅ ꯅꯨꯡꯉꯥꯏꯊꯣꯛꯄ ꯌꯥꯏ ꯅꯪ ꯁꯥꯟꯅꯕꯒ ꯆꯠꯇ꯭ꯔꯕꯣ
ꯍꯜꯂꯣ ꯍꯥ
ꯅꯪ ꯁꯥꯟꯅꯕꯒ ꯆꯠꯇ꯭ꯔꯕꯣ
ꯁꯥꯟꯅꯕꯁꯦ ꯉꯔꯥꯡ ꯆꯠꯂꯨꯏꯌꯦ ꯉꯔꯥꯡ ꯕꯣꯜ ꯀꯥꯎꯔꯨꯏ ꯇꯞꯇ
ꯇꯞꯇ
ꯎꯝ
ꯅꯨꯉꯥꯏꯕꯔꯥ
ꯅꯨꯡꯉꯥꯏ ꯑꯩꯈꯣꯏꯒꯤ ꯁ꯭ꯋꯥꯏꯗ ꯂꯩꯕ ꯑꯩꯈꯣꯏꯒꯤ ꯁ꯭ꯀꯨꯜ ꯇꯝꯃꯤꯟꯅꯔꯛꯄ ꯑꯉꯥꯡ ꯈꯔ ꯂꯩꯕꯗꯣ ꯃꯕꯨꯛ ꯀꯪꯕ ꯈꯔ ꯌꯥꯎ ꯈꯔ ꯂꯩꯗꯥꯏꯅꯦ ꯑꯗꯨꯒ ꯁꯥꯟꯅꯧꯕꯅꯤ
ꯅꯨꯉꯥꯏꯔꯝꯒꯅꯤ ꯑꯗꯨꯗꯤ
ꯎꯝ
ꯁꯥꯟꯅꯔꯣꯏ ꯑꯣꯏꯅ ꯍꯧꯔꯛꯈꯤꯕꯅꯦ ꯑꯗꯣ ꯁꯥꯅꯗꯕ ꯀꯨꯏꯔꯦ
ꯅꯨꯡꯉꯥꯏ ꯄꯥꯝꯕꯅꯤꯅ ꯑꯃꯨꯛ ꯁꯥꯟꯅꯕꯁꯤ ꯋꯥꯏꯗꯅ ꯑꯋꯥ ꯊꯕꯛꯅꯤꯗꯅ ꯅꯨꯡꯉꯥꯏꯕ ꯅꯠꯇꯝꯅꯤꯅ ꯌꯥꯏꯗ ꯏꯇꯥꯎ ꯋꯥꯈꯜꯂꯣꯟꯗꯨ ꯁꯨ
ꯑꯗꯨꯅꯅꯦ
ꯎꯝ
ꯅꯨꯉꯥꯏ ꯄꯥꯝꯕꯥꯖꯤꯗꯤ
ꯍꯧꯖꯤꯛ ꯅꯨꯡꯉꯥꯏ ꯍꯧꯔꯦ ꯈꯔ ꯈꯔ ꯑꯗꯨꯅ ꯌꯥꯝꯇꯣꯏꯅꯗꯤ ꯇꯣꯏꯅꯗꯤ ꯍꯧꯖꯤꯛꯁꯦ ꯌꯥꯝ ꯇꯣꯏꯅ ꯁꯥꯅꯔꯛꯇꯔ꯭ꯦ
ꯋꯥꯠꯂꯤ ꯃꯥꯂꯦꯗ
ꯑꯗꯨꯅ ꯏꯇꯥꯎꯒꯤ ꯃꯇꯧ ꯇꯝꯗꯅꯀꯣ
ꯐꯔꯦ ꯐꯔꯦ ꯑꯩꯈꯣꯏꯗꯤ ꯑꯗꯨꯝ ꯅꯨꯡꯉꯥꯏꯔ ꯄꯣꯠꯅꯤ
ꯏꯇꯥꯎ ꯑꯗꯨ ꯑꯃꯨꯛ ꯑꯩꯈꯣꯏꯒꯤ ꯀꯩ ꯍꯥꯏꯅꯤ ꯑꯩꯈꯣꯏ ꯑꯩꯈꯣꯏꯒꯤ ꯑꯦ ꯊꯋꯥꯏ ꯍꯥꯞꯄꯤꯌꯨꯅꯤꯗꯣ
ꯃꯥꯅꯦ ꯃꯥꯅꯦ ꯑꯁ ꯀꯩꯅꯣ ꯈꯔꯔꯁꯨ ꯇꯧꯗ ꯌꯥꯕꯣ ꯍꯧꯒꯠꯂꯛꯏꯕ ꯅ ꯍꯥꯏ ꯑꯗꯩ ꯏꯟꯈꯠꯂꯛꯏꯕ ꯃꯌꯥꯝ ꯑꯗꯨꯗ ꯎꯔꯒ ꯍꯥꯏꯗꯤ ꯑꯁ ꯃꯥꯏ ꯃꯇ ꯇꯧ ꯇꯝꯃꯗꯤ ꯅꯨꯡꯉꯥꯏꯅꯤ ꯃꯥꯅ ꯅꯨꯡꯉꯥꯏ ꯑꯗꯨꯃꯥꯏꯅ ꯅꯨꯡꯉꯥꯏꯅ ꯃꯥꯏꯅ ꯇꯧ ꯇꯔꯤꯁꯤ ꯍꯖꯤꯇꯥꯟ ꯊꯕ ꯇꯌꯥ ꯍꯥꯏꯕ ꯅ ꯅꯠꯇ꯭ꯔꯒꯦꯗꯤ ꯀ ꯍꯧꯗꯤ ꯆꯁ ꯅ ꯌꯥ ꯇꯒ ꯋꯥꯏꯔꯅꯤꯕ
ꯃꯥꯅꯤ ꯃꯥꯅꯤ ꯈꯤꯇꯪ ꯍꯥꯏ ꯌꯥꯝ ꯆꯨꯝꯃꯤ
ꯍ
ꯑꯩꯁꯤ ꯐꯃꯨꯡꯁꯦ ꯎꯝ ꯐꯃꯨꯡꯁꯤ ꯁꯨꯝ ꯂꯣꯏꯁꯤꯜꯂꯝꯕ ꯍꯥꯏꯇꯥꯔꯦ ꯇ ꯑꯗꯨꯅ
ꯅꯨꯡꯉꯥꯏꯕ ꯍꯣꯡꯉꯣꯏꯁꯕ
ꯑꯁ ꯋꯥꯏꯗꯩ ꯏꯇꯥꯎ ꯍꯧꯖꯤꯛ ꯂꯣꯏꯅ ꯃꯤ ꯑꯃ ꯂꯥꯛꯑꯗꯤ ꯐꯗꯧꯕ ꯁꯤꯅꯤ ꯑꯩꯅ ꯏꯇꯥꯎꯅ ꯍꯥꯏꯁꯦ ꯅꯨꯡꯉꯥꯏꯕꯁꯤ ꯅꯨꯡꯉꯥꯏꯕꯁꯤ ꯏꯍꯧ ꯌꯧꯕ ꯀ꯭ꯔꯤꯌꯦꯅ
ꯍꯥꯏ ꯈꯔ ꯋꯥꯠꯂꯦ ꯅꯒꯤꯗꯣ ꯑꯩꯈꯣꯏ ꯂꯣꯏꯁꯟꯕꯤ ꯅꯠꯇꯦ ꯐꯃꯨꯡꯒ ꯍꯥꯏꯅꯤ
ꯆ ꯂ ꯐ ꯀꯩꯗ ꯍ ꯑꯟꯂꯥꯏꯟ ꯃꯗ
ꯑꯗꯨꯅꯦ ꯑꯩꯁꯦ ꯑꯗꯨ ꯍꯥꯏꯗꯤ ꯂꯩꯗꯅ ꯊꯑꯣꯡꯁꯤ ꯃꯣꯠꯂꯀꯥꯟ ꯂꯣꯏꯁꯤꯟꯅꯕꯒ ꯂꯩꯇꯥꯥꯔꯗꯤ ꯍꯦꯟꯅ ꯑꯃꯨꯛ ꯅꯨꯡꯉꯥꯏꯔꯅꯤ
ꯂꯩ ꯀꯅꯤ ꯂꯩꯀ ꯍꯃ ꯑꯣꯏꯣꯏꯁ ꯋꯥꯕ ꯍ ꯇꯧꯏ ꯁꯪꯗꯦ ꯍꯟꯗꯛ ꯍꯦ ꯅꯨꯡꯉꯥꯏꯃꯟꯗꯣꯏꯗ ꯀꯩꯅꯣ ꯐꯠ ꯂꯥꯎꯔꯒ ꯍꯧꯒꯠꯄꯁꯦ ꯀꯣꯛꯁꯦ ꯕ ꯉꯥꯎꯕꯤꯅ ꯇꯧꯔꯤ
ꯏꯇꯥꯎꯗꯣ ꯄꯨꯡꯁꯤ ꯇꯥ ꯃꯥꯜꯂꯦ
ꯑ ꯎꯝ ꯊꯝꯃꯒꯦ ꯀ
ꯀꯦꯇꯥ